ꯇꯥꯏ ꯇꯥꯏꯌꯦ
ꯍꯨꯏ ꯌꯥꯏ
ꯀꯔꯤꯁꯨ ꯇꯧꯗꯦꯗ ꯋꯥꯔꯤ ꯁꯥꯕ ꯂꯣꯏꯔꯗꯤ ꯆꯥꯛ ꯈ꯭ꯔ ꯆꯥꯈ꯭ꯔꯒꯦ ꯐꯤ ꯁꯨ ꯁꯨꯅꯤꯡꯉꯥꯏ ꯌꯥꯝ ꯂꯩꯕ
ꯑꯣ ꯑꯩꯗꯤ ꯏꯆꯦ ꯃꯥꯗꯣ ꯑꯃꯨꯛ ꯍꯣꯝꯔꯒ ꯂꯩꯕ
ꯎꯝ
ꯃꯥꯁꯤꯁꯨ ꯃꯥꯗꯨ ꯃꯤꯒꯤ ꯄꯥꯏ ꯃꯥꯜꯂꯦ ꯑꯗꯨꯅ ꯃꯥꯅ ꯉꯥꯛꯇ ꯀꯣꯜ ꯇꯧꯔꯑꯒ ꯑꯁ
ꯎꯝ
ꯌꯥꯗꯕꯅꯤ ꯃꯥꯁꯨ ꯑꯩꯅ ꯇꯧꯒꯦ ꯑꯩꯅ ꯇꯧꯒꯦ ꯉꯥꯛꯇ
ꯏꯃꯨꯡꯁꯤꯡꯒꯤ ꯄꯥꯏꯕ ꯃꯥꯜꯂꯦ ꯑꯗꯣ ꯅꯪꯒꯤ ꯑꯁꯤ ꯁꯤ ꯂꯣꯏꯗ꯭ꯔꯤ ꯐꯥꯎꯗꯤ ꯎꯝ ꯑꯁꯤꯒꯤ ꯅꯝꯕꯔꯗ ꯑꯥ ꯄꯤꯛ ꯌꯥꯝ ꯇꯧꯒꯅꯨ
ꯑꯥ
ꯂꯣꯏꯕ ꯃꯇꯝꯗꯅ ꯔꯤꯁꯤꯞ ꯇꯧꯋꯣ ꯅꯪꯅ ꯑꯌꯥꯝꯕꯗꯤ ꯅꯪꯒꯤ ꯅꯝꯕꯔ ꯑꯃ ꯑꯅꯥꯎ ꯎꯝ ꯑꯔꯤꯕꯗꯨ ꯑꯗꯨꯗ ꯑꯣꯏꯅ ꯀꯣꯜ ꯇꯧꯔꯛꯑꯣ ꯍꯥꯏꯌꯣ
ꯑꯣ ꯑꯩꯗꯤ ꯈꯪꯗ꯭ꯔꯦꯅꯦ
ꯑꯁꯤꯗ ꯅꯪ ꯂꯣꯏꯗ꯭ꯔꯤ ꯐꯥꯎꯗꯤ ꯍꯦꯛ ꯄꯤꯛ ꯇꯧꯒꯅꯨ ꯑꯩ ꯑꯩꯁꯨ ꯑꯗꯨꯃꯥꯏꯅ ꯇꯧꯕꯅꯦ
ꯌꯥꯗꯕꯅꯦꯕ ꯂꫭꯏ ꯂꯣꯏꯗ꯭ꯔꯤ ꯃꯃꯥꯡꯗ ꯑꯗꯨꯝ ꯌꯥꯗꯕꯁꯨ ꯊꯣꯛꯑꯦꯕ ꯑꯗꯨꯒꯤ
ꯑꯧ
ꯀꯨꯟ ꯁꯨꯈ꯭ꯔꯕ꯭ꯔꯣ
ꯈꯔ ꯋꯥꯠꯂꯤ ꯑꯍꯨꯝꯃꯨꯛ ꯅꯪꯒꯤꯗꯤ
ꯑꯥ ꯗꯤ ꯇꯔꯦꯠ ꯅꯤꯄꯥꯟꯒꯨꯝꯕ ꯂꯩꯔꯤ ꯑꯩꯒꯤꯁꯨ ꯇꯔꯦꯠꯔ ꯇꯔꯨꯛ ꯇꯔꯦꯠ ꯇꯔꯦꯠ ꯅꯤꯄꯥꯟ ꯂꯩꯔꯝꯅꯤ
ꯏꯆꯦꯒꯤꯗꯣ ꯑꯃꯣꯡ ꯉꯇꯥꯕꯒꯤ
ꯎꯝ ꯌꯥꯝ ꯂꯩꯌꯦ ꯍꯥꯏꯕꯒꯤ ꯃꯣꯏꯒꯤ ꯍꯥꯟꯅ ꯄꯥꯏꯕꯅꯤꯗ
ꯑꯧ
ꯑꯔꯤꯕꯗꯨꯅ ꯔꯤꯁꯤꯚ ꯇꯧꯋꯣ ꯁꯤꯅ ꯀꯣꯜ ꯇꯧꯋꯣ ꯑꯗꯣ ꯁꯤ ꯅꯪꯅ ꯂꯣꯏ ꯂꯣꯏꯕ ꯀꯥꯟꯗ ꯁꯤꯗꯁꯨ ꯑꯃꯨꯛ ꯇꯧꯕ ꯌꯥꯏꯌꯦ ꯍꯟꯗꯛꯁꯦ ꯄꯥꯛ ꯌꯥꯗꯝꯅꯦꯕ ꯁꯤꯒꯤ
ꯑꯍꯨꯝ ꯃꯔꯤꯃꯨꯛꯇꯤ ꯑꯩ ꯇꯧꯈ꯭ꯔꯕ ꯃꯥꯜꯂꯦ
ꯍꯧꯖꯤꯛꯇꯤ ꯇꯧꯕ ꯇꯣꯛꯈ꯭ꯔꯣ ꯅꯪꯒꯤ ꯁꯤ ꯂꯣꯏꯗ꯭ꯔꯤ ꯐꯥꯎꯗꯤ
ꯑꯧ
ꯑꯩꯒꯤ ꯑꯔꯤ ꯑꯩꯒꯤ ꯑꯔꯤꯕꯗ ꯑꯗꯨꯝ ꯔꯤꯁꯤꯚꯇꯤ ꯇꯧꯋꯦ
ꯑꯥ
ꯀꯔꯤ ꯌꯦꯟꯖꯥꯡ ꯆꯥꯒꯦꯔꯥ ꯉꯁꯤꯗꯤ
ꯑꯃꯦꯟ ꯑꯈꯥꯕ ꯑꯩꯗꯣ ꯒ꯭ꯔꯤꯟ ꯁꯥꯡꯕ ꯖꯥꯠꯇꯨ
ꯑꯣ
ꯗꯨ ꯇꯣꯡꯉꯦ
ꯑꯗꯣ ꯅꯪꯒꯤ ꯑꯣꯛ ꯐꯤꯒꯤ ꯍꯥꯏꯌꯦꯅ ꯑꯗꯨ ꯉꯁꯥꯏ ꯂꯤꯕ ꯂꯣꯏꯗ꯭ꯔꯕꯗꯣ ꯀꯔꯤ ꯍꯥꯏꯕ꯭ꯔꯣ
ꯂꯤꯗ꯭ꯔꯤꯌꯦ ꯃꯥ ꯃꯥꯕꯨꯗꯤ
ꯑꯣ ꯑꯩꯗꯣ ꯍ ꯍꯥꯟꯗꯛꯀꯤ ꯑꯩꯒꯤ ꯃꯔꯨꯞ ꯅꯨꯄꯤꯅ ꯑꯃꯨꯛꯀ ꯄꯩꯁꯥ ꯄꯤꯔꯗꯤ ꯑꯃꯨꯛꯀꯥ ꯍꯥꯟꯅ ꯊꯥꯔꯁꯤꯔꯅ ꯈꯥꯟꯕ
ꯎꯝ
ꯑꯗꯨ ꯑꯣꯏꯔꯗꯤ ꯂꯤꯁꯤꯡ ꯑꯃꯒꯨꯝꯕ ꯍꯥꯟꯅ ꯊꯥꯔꯗꯤ ꯌꯥꯅꯤꯅ
ꯂꯥꯏꯅꯤꯉꯥꯏ ꯄꯤꯏꯕ ꯂꯥꯏꯅꯤꯡꯉꯥꯏ ꯈꯥꯑ ꯊꯥꯖꯗꯕ ꯑꯩꯒꯤꯗꯣ ꯆꯪꯗꯦꯅꯦ ꯑꯁꯤꯒꯤꯁꯦ ꯎꯗꯦ ꯑꯗꯨꯒꯤ
ꯑꯗꯣ ꯈꯔ ꯅꯨꯃꯤꯠ ꯂꯩꯔꯒ ꯂꯥꯛꯇꯤ ꯂꯥꯛꯀꯦꯔꯥ ꯀꯣ
ꯈꯪꯗꯦ ꯑꯗꯨꯒꯤ ꯑꯩ ꯋꯥꯈꯜ ꯋꯥꯕ ꯍꯧꯔꯦ ꯑꯃꯨꯛ
ꯎꯝ ꯏꯃꯥꯟꯅꯕꯤꯁꯤꯡꯒꯤꯁꯨ ꯂꯣꯏꯅꯃꯛ ꯁꯨꯃꯥꯏꯅꯗꯤ ꯇꯧꯔꯒ ꯂꯩꯌꯦ
ꯑꯣ ꯃꯤ ꯈꯔꯒꯤꯗꯤ ꯂꯤꯁ ꯁꯤꯡ ꯑꯅꯤ ꯑꯗꯨꯝ ꯍꯦꯜꯂꯦ ꯍꯥꯏꯌꯦ ꯑꯩꯒꯤꯗꯤ ꯑꯃꯁꯨ ꯆꯪꯗ꯭ꯔꯤꯌꯦ ꯊꯣꯛꯇ꯭ꯔꯤꯌꯦ ꯑꯗꯨꯏꯅꯦ ꯉꯔꯥꯡꯗꯨꯅ ꯀꯣꯜꯗꯤ ꯇꯧꯗꯤ ꯇꯧꯕꯅꯤꯅ ꯑꯩꯗꯤ
ꯑꯗꯨ ꯉꯔꯥꯡꯅ ꯇꯧꯔꯗꯤ ꯉꯔꯥꯡꯒꯗꯤ ꯎꯄꯥꯏ ꯂꯩꯔꯔꯣꯏ
ꯑꯗꯨꯒꯤꯅꯦ
ꯏꯃꯥꯟꯅꯕꯤ ꯑꯥ ꯏꯃꯥꯟꯅꯕꯤꯁꯨ ꯅꯍꯥꯟ ꯃꯥꯒꯤ ꯃꯔꯨꯞ ꯅꯨꯄꯤꯅ ꯑꯥ ꯄꯩꯁꯥ ꯊꯥꯔꯛꯅꯤꯉꯥꯏ ꯂꯩꯌꯦ ꯑꯗꯨ ꯂꯨꯄꯥ ꯁꯤꯛꯁꯇꯤ ꯐꯥꯏꯚ ꯈꯛꯇꯁꯨ ꯊꯔꯥꯛ ꯂꯥꯛꯑꯦꯅꯦ ꯍꯥꯏꯅꯦ
ꯎꯝ
ꯑꯗꯨ ꯑꯣꯏꯕꯒꯤ ꯑꯥ ꯈ꯭ꯔꯥꯗꯤ ꯎꯝ ꯄꯩꯁꯥꯗꯣ ꯄꯤꯅꯤꯡꯉꯥꯏꯗꯤ ꯂꯩꯕꯅꯦ ꯑꯗꯨ ꯈꯤꯇꯪ ꯈꯥꯛꯇꯪ ꯂꯥꯛꯑꯦꯅ ꯃꯣꯏꯁꯨ ꯃꯊꯥ ꯁꯥꯔꯒ ꯂꯩꯌꯦ ꯑꯗꯨ ꯑꯩꯅ ꯑꯃꯨꯛꯀ ꯄꯤꯔꯛꯅꯤꯉꯥꯏꯕꯨ ꯊ ꯁꯥꯒ ꯂꯩꯈ꯭ꯔꯦ
ꯑꯩꯗꯤ ꯅꯣꯏ ꯃꯣꯏꯒꯤꯁꯦ ꯑꯁꯤ ꯄꯦꯃꯦꯟꯗꯣ ꯑꯅꯤꯔꯛ ꯇꯧꯅꯤꯡꯉꯥꯏ ꯊꯥꯖꯗꯕ
ꯑꯣ
ꯑꯩꯒꯤ ꯋꯥꯈꯜ ꯋꯥꯕꯅꯦ
ꯑꯩ ꯑꯃꯨꯛꯀ ꯍꯧꯔꯟ ꯐꯖꯅ ꯇꯩꯕꯤꯒꯦ ꯎꯝ ꯑꯁ ꯑꯩ ꯉꯁꯤ ꯈꯔ ꯑꯩꯈꯣꯏꯗꯣ ꯀꯣꯂꯦꯖ ꯆꯥꯠꯄꯗꯣ ꯄꯨꯡ ꯇꯔꯥ ꯗꯣꯛꯇꯔ ꯂꯩꯗꯕꯒꯤ ꯄꯨꯡ ꯇꯔꯥꯒꯨꯝꯕꯗ ꯂꯥꯛꯑꯒꯁꯨ ꯑꯦꯇꯦꯟꯗꯦꯟꯁ ꯄꯥꯟꯕꯤꯕ ꯌꯥꯕꯅꯦꯕ ꯑꯗꯨꯒꯤ ꯑꯩꯗꯣ ꯉꯁꯤ ꯊꯦꯡꯅ ꯆꯠꯂꯒꯦ ꯍꯟꯕꯗ ꯑꯦꯇꯦꯟꯗꯦꯟꯁ ꯅꯨꯄꯤ ꯑꯃ ꯗꯣꯛꯇꯔ ꯑꯃꯅ ꯂꯥꯛꯑꯒ ꯉꯁꯤꯗꯤ ꯄꯥꯟꯕ ꯂꯣꯏꯈ꯭ꯔꯦ ꯍꯥꯏꯔꯒ ꯑꯩ ꯉꯁꯤꯗ ꯉꯁꯤꯗꯣ ꯑꯃꯨꯛꯀꯁꯨ ꯁꯨꯇꯤ ꯐꯪꯒꯅꯤ ꯍꯥꯏꯌꯦꯕ ꯌꯥꯔꯗꯤ ꯏꯟꯁꯄꯦꯛꯁꯟ ꯂꯩꯌꯦꯅ ꯀꯣꯂꯦꯖ ꯑꯗꯨꯒꯤ ꯑꯗꯨ ꯑꯣꯏꯔꯗꯤ ꯈꯔ ꯇꯧꯔꯒꯦꯅꯗꯤ ꯈꯟꯕꯅꯦ ꯑꯗꯨ ꯃꯨꯀꯥ ꯑꯁ ꯉꯁꯤꯁꯦ ꯑꯩ
ꯂꯣꯏꯔꯕ꯭ꯔ ꯅꯪ
ꯃꯄꯥꯟ ꯊꯣꯛꯅꯤꯡꯉꯥꯏ ꯁꯨꯇꯤ ꯂꯩꯔꯗꯤ ꯑꯩ ꯆꯥꯠꯄ ꯌꯥꯔꯔꯣꯏꯌꯦꯕ
ꯎꯝ
ꯗꯨꯒꯤ ꯑꯊꯥ ꯁꯥꯔꯒ ꯂꯩꯕꯅꯦ ꯍꯧꯖꯤꯛ ꯗꯥꯡ ꯇꯧꯒꯦꯅ ꯈꯟꯕꯗꯣ ꯌꯥꯔꯔꯣꯏꯌꯦꯕ ꯁꯤꯗꯤ
ꯎꯝ
ꯀꯃꯥꯏꯅ ꯇꯧꯔꯛꯀꯦꯔꯥ
ꯈꯪꯗ꯭ꯔꯦꯍꯦ ꯑꯗꯨꯗꯤ
ꯏꯆꯦ ꯑꯃꯥꯗꯨꯅꯁꯨ ꯊꯨꯅꯥ ꯆꯠꯅꯤꯡꯉꯥꯏ ꯇꯧꯔꯣ ꯑꯗꯨꯗꯤ ꯅ ꯍꯥꯏꯌꯦ ꯑꯗꯨ ꯊꯣꯛ ꯄ ꯌꯥꯗꯕꯒꯤ
ꯌꯥꯔꯔꯣꯏ ꯂꯤꯁꯤꯡꯃꯥ ꯃꯈꯣꯡꯗ ꯑꯩꯅ ꯄ꯭ꯔꯊꯅꯥ ꯇꯧꯔꯁꯨ ꯆꯠꯊꯟꯅꯔꯣꯏ ꯃꯥꯗꯤ ꯈꯨꯋꯥ ꯑꯃꯅꯦ ꯑꯗꯨ ꯅꯨꯄꯤꯗꯗꯤ ꯋꯥ ꯉꯥꯡꯅ ꯕ ꯑꯩꯈꯣꯏꯒꯤ ꯌꯥꯝ
ꯉꯥꯡꯕ ꯌꯥꯏꯌꯦꯅ ꯑꯗꯨꯗꯤ ꯃꯥꯅ ꯌꯥꯗ꯭ꯔꯗꯤ
ꯑꯁ ꯅꯍꯥꯟ ꯄ꯭ꯔꯤꯟꯁꯤꯄꯥꯜ ꯃꯅꯥꯛꯇ ꯆꯠꯂꯒ ꯆꯩꯕꯗꯨ ꯌꯥꯗꯦ ꯑꯩꯒꯤ ꯑꯩꯕꯨ ꯋꯥ ꯑꯃꯥꯅꯤ ꯁꯤ ꯀꯣꯂꯦꯖꯇꯥ ꯂꯩꯕꯁꯦ ꯅꯪꯁꯨ ꯗꯨꯝ ꯐ꯭ꯔꯤ ꯂꯩꯒꯦ ꯍꯥꯏꯔꯗꯤ ꯑꯩꯉꯣꯟꯗꯁꯨ ꯇꯥꯎꯔꯛꯑꯣ ꯍꯧꯔꯦꯟ
ꯎꯝ ꯑꯣꯀꯦ ꯑꯩꯗꯤ ꯅꯪꯗꯣ ꯃꯄꯥꯟ ꯊꯣꯛꯀꯦꯔꯅ ꯈꯟꯕ
ꯍꯧꯖꯤꯛꯗꯤ ꯄꯨꯡ ꯑꯃꯒꯨꯝꯕꯗ ꯑꯩꯒꯤ ꯃꯌꯥꯡ ꯅꯨꯄꯤ ꯃꯥ ꯂꯩꯕꯗꯣ ꯑꯩꯅ ꯆꯠꯁꯦꯅꯗꯤ ꯀꯥꯎꯔꯒ ꯂꯩꯕꯅꯦꯕ ꯑꯩꯅ ꯃꯉꯣꯟꯗ ꯑꯩꯗꯣ ꯑꯩꯒꯤ ꯃꯔꯨꯞꯅ ꯄꯩꯁꯥ ꯄꯤꯔꯗꯤ ꯅꯪꯉꯣꯟꯗ ꯑꯁꯨ ꯍꯣꯏꯗꯅ ꯑꯩ ꯑꯆꯥꯄꯣꯠ ꯂꯩꯕꯤꯔꯒꯦ ꯗꯨꯒꯤ ꯆꯠꯁꯦꯅ ꯍꯥꯏꯔ ꯂꯩꯕꯅꯦ ꯑꯗꯣ ꯃꯥꯗꯣ ꯍꯣꯏ ꯆꯠꯂꯁꯦ ꯆꯠꯂꯁꯦꯅꯗꯤ ꯍꯥꯏꯔꯝꯕꯅꯦꯕ ꯑꯗꯨ ꯉꯁꯤ ꯑꯃꯨꯛꯀ ꯁꯨꯇꯤ ꯐꯥꯡꯔꯗꯤ ꯑꯈꯣꯏꯗꯤ ꯎꯄꯥꯏ ꯂꯩꯔꯔꯣꯏꯌꯦꯕ
ꯎꯝ
ꯃꯥꯠꯁꯨ ꯑꯗꯨꯝ ꯑꯈꯣꯏꯒꯤ ꯅꯨꯄꯤ ꯃꯌꯥꯡ ꯅꯨꯄꯤꯁꯨ ꯅꯨꯡꯗꯤ ꯅꯨꯡꯁꯤꯕꯅꯦ ꯌꯥꯝꯅ
ꯎꯝ
ꯑꯥꯅ ꯑꯩꯅ ꯃꯥꯒꯤꯗꯤ ꯄꯣꯠꯀꯨꯝꯕ ꯃꯌꯥꯝ ꯃꯌꯥꯝ ꯀ꯭ꯔꯤꯝ ꯒꯨꯝꯕ ꯄꯥꯏꯅꯤꯡꯗꯕꯒꯨꯝꯕꯞ ꯄꯤꯕꯒꯤ ꯌꯥꯝꯅ ꯅꯨꯡꯁꯤꯔꯒꯗꯤ ꯇꯧꯋꯦ ꯑꯩꯕꯨꯁꯨ ꯃꯥ ꯑꯩꯅ ꯇꯧꯕꯤꯁꯦ ꯍꯥꯏꯔꯗꯤ ꯍꯣꯏ ꯍꯣꯏꯅ
ꯒꯥꯔꯤ ꯃꯆꯥ ꯄꯥꯏꯕ꯭ꯔꯥ ꯃꯥ
ꯑꯁ ꯑꯁꯤꯗ ꯂꯥꯏꯕ ꯅꯨꯄꯤꯅꯤꯅ ꯄꯥꯏꯗꯦꯍꯦ
ꯑꯥꯎ
ꯍꯣꯏ ꯔꯨꯝꯃꯦꯠ ꯑꯣꯏꯔꯒ ꯃꯣꯏꯒꯤ ꯃꯅꯥꯛꯇꯅꯦ ꯅꯦꯛꯁ ꯌꯔ ꯆꯠꯁꯦꯔꯥꯅ ꯇꯥꯎꯕꯗꯣ
ꯑꯣ
ꯏꯅꯥ ꯈꯨꯨꯟꯕ꯭ꯔꯥ ꯃꯣꯏꯗꯤ
ꯍꯣꯏ ꯑꯗꯨꯝ ꯗꯨꯀꯥꯟꯒꯨꯝꯕ ꯐꯝꯃꯦ ꯍꯥꯏꯌꯦ ꯃꯣꯏ
ꯎꯝ
ꯗꯨ ꯑꯣꯏꯕꯒꯤ ꯗꯨꯝ ꯄꯩꯁꯥꯗꯤ ꯄꯥꯏꯗꯤ ꯄꯥꯏꯕ ꯃꯥꯜꯂꯦ
ꯅꯪꯒꯤꯗꯣ
ꯅꯨꯃꯤꯠ ꯑꯅꯤ ꯑꯍꯨꯝ ꯈꯛꯇ ꯉꯥꯏꯔꯦꯀꯣ
ꯍꯥꯥ
ꯅꯨꯃꯤꯠ ꯑꯅꯤ ꯑꯍꯨꯝ ꯃꯔꯤ ꯈꯛꯇ ꯉꯥꯏꯔꯦꯀꯣ ꯅꯪꯒꯤꯗꯣ
ꯑꯩ ꯑꯣ ꯅꯪꯒꯤ ꯃꯔꯨꯞꯒꯤ ꯑꯃꯨꯛꯀꯞꯗꯤ ꯄꯤꯗꯤ ꯄꯤꯔꯔꯣꯏꯀꯣ ꯑꯩꯒꯤ
ꯀꯔꯤ
ꯑꯁꯤꯗ ꯅꯪ ꯑꯃꯨꯛꯀ ꯅꯪꯒꯤ ꯃꯔꯨꯞ ꯒꯤꯁꯨꯅ ꯉꯥꯡꯕꯒꯤ ꯋꯥꯗꯨ ꯉꯔꯥꯡ ꯉꯥꯡꯕ꯭ꯔꯝ ꯃꯗꯣ
ꯑꯣ ꯑꯗꯣ ꯅꯪꯅ ꯌꯥꯏꯌꯦ ꯍꯥꯏꯔꯗꯤ ꯄꯤꯕ ꯌꯥꯏꯅ
ꯑꯣ ꯂꯩꯔꯤꯕ꯭ꯔꯥ
ꯂꯩꯔꯤꯌꯦ ꯑꯩꯅ ꯍꯥꯟꯅ ꯂꯣꯏꯁꯤꯜꯂꯒꯦ ꯑꯃꯨꯛ ꯍꯥꯏꯔꯛꯀꯦ ꯍꯥꯏꯕ ꯑꯉꯣꯟꯗ
ꯑꯗꯨ ꯑꯁꯤ ꯉꯁꯤ
ꯃꯔꯤ ꯄꯤꯕ ꯌꯥꯢ
ꯎꯝ ꯑꯄꯣꯒꯤꯁꯦ ꯈꯔ ꯇꯧꯕꯤꯔꯁꯦꯅ ꯈꯟꯕꯅꯦ ꯑꯩꯗꯣ ꯃꯊꯪꯒꯤꯗ
ꯑꯩꯅ ꯈꯟꯕꯗꯤꯀꯣ ꯃꯥꯅ ꯇꯧꯔꯗꯤ ꯑꯩꯈꯣꯏ ꯑꯅꯤꯅ ꯊꯣꯛꯇꯕꯤꯗ ꯁꯤ ꯅꯪꯅ ꯇꯧꯔꯗꯤ ꯌꯥꯏꯌꯦꯅ
ꯎꯝ
ꯂꯤꯁꯤꯡ ꯑꯅꯤ
ꯎꯝ ꯑꯗꯨ ꯑꯩꯁ ꯑ ꯃꯤ ꯉꯣꯟꯗꯁꯨ ꯈꯔꯗꯤ ꯄꯤꯌꯦ ꯑ ꯑꯩꯒꯤ ꯑꯗꯨ ꯎꯝ ꯑꯩꯒꯤ ꯕꯦꯡꯒꯤꯗꯨꯗꯤ ꯎꯄꯥꯏ ꯂꯩꯔꯔꯣꯏꯀꯣ ꯑꯩꯒꯤꯗꯗꯤ
ꯎꯝ ꯑꯩꯒꯤ ꯑꯃꯥ ꯄꯥꯏꯕ ꯌꯥꯏꯌꯦ
ꯑꯥ
ꯄꯥꯏꯗꯕ ꯂꯩꯌꯦ ꯍꯥꯢ
ꯑꯗꯨ ꯍꯧꯖꯤꯛ ꯆꯠꯈ꯭ꯔꯅꯤꯅ ꯑꯃꯗꯤ
ꯎꯝ ꯑꯩ ꯑꯦꯗꯖꯥꯢꯞ ꯇꯧꯕꯤꯒꯦ ꯃꯤꯉꯣꯟꯗꯒꯤ
ꯑꯣ ꯑꯗꯨꯒꯤ ꯉꯁꯤ ꯁꯤ ꯂꯣꯏꯔꯅꯤ ꯑꯗꯨꯒ ꯃꯥꯊꯪꯗ ꯑꯃꯨꯛꯀ ꯉꯁꯤꯁꯨ ꯇꯤꯒꯨꯝꯕ ꯂꯩꯔꯗꯤ ꯑꯩ ꯐꯖꯅ ꯇꯧꯕ ꯌꯥꯔꯅꯤ ꯗꯨ ꯍꯌꯦꯡꯗꯤ ꯇꯧꯕ ꯉꯝꯃꯥꯔꯣꯢ
ꯑꯩꯈꯣꯏ ꯑꯩꯈꯣꯏꯒꯤ ꯄꯩꯁꯥ ꯊꯣꯛꯇꯕꯤꯗ ꯁꯤꯗꯒꯤ ꯑꯅꯤ ꯑꯅꯤꯔꯛ ꯄꯥꯏꯔꯗꯤ ꯌꯥꯅꯤꯡꯉꯥꯏꯗꯤ ꯃꯥꯜꯂꯦꯗ
ꯎꯝ ꯄꯩꯁꯥ ꯌꯥꯝꯅ ꯑꯩꯁꯨ ꯊꯕꯛ ꯈꯔ ꯆꯤꯟꯕꯅꯤꯅ ꯑꯩꯁꯨ ꯎꯄꯥꯏ ꯂꯩꯇꯦꯕ ꯑꯁꯦꯡꯕ ꯍꯥꯏꯔꯗꯤ ꯑꯅꯛꯄꯗ ꯄꯣꯊꯥꯅꯤꯡꯉꯥꯏꯁꯨ ꯈꯪꯗ꯭ꯔꯒ ꯇꯧꯔꯒꯦꯅ ꯍꯣꯠꯅꯕꯅꯦ
ꯇꯕꯒꯤꯅꯦ ꯑꯩꯒꯤꯁꯨ
ꯎꯝ ꯅꯣꯏꯗꯤ ꯢꯃꯥꯔꯣꯝꯗ ꯀꯣꯂꯦꯖꯒꯨꯝꯕ ꯆꯠꯇꯦꯅ ꯑꯩ ꯗꯦꯠ
ꯍꯣꯏ ꯑꯩꯗꯤ ꯄꯥꯏꯕ ꯌꯥꯏꯌꯦꯕ ꯑꯗꯣ ꯌꯥꯗꯦꯅ ꯑꯩꯒꯤꯗꯣ ꯑꯃꯨꯛ ꯎꯝ ꯊꯝꯕꯗꯨ ꯑꯗꯨꯒꯤꯅꯦ ꯐꯣꯟ ꯑꯃꯒꯨꯝꯕ ꯂꯩꯔꯗꯤ ꯑꯩꯅ ꯂꯣꯏ ꯄꯥꯏꯔꯒ ꯇꯧꯕꯤꯕ ꯌꯥꯏꯌꯦ ꯅꯪꯒꯤꯁꯨ ꯈꯪꯅꯕꯁꯨ ꯈꯔ ꯌꯥꯝꯃꯦꯕ ꯑꯩꯉꯣꯟꯗꯗꯤ
ꯑꯩꯗꯣ ꯌꯤꯝ ꯍꯥꯏꯕꯗꯤ ꯎꯝ ꯀ꯭ꯂꯥꯁ ꯆꯠꯄꯒ ꯇꯧꯕꯅꯤꯅ ꯑꯩꯗꯣ ꯄꯨꯡ ꯃꯔꯤꯒꯨꯝꯕꯗꯅꯦꯕ ꯍꯜꯂꯛꯄꯗꯨ ꯑꯗꯨꯅꯤꯅ ꯍꯜꯂꯛꯄꯗꯨꯁꯨ ꯑꯃꯨꯛꯀ ꯇꯨꯝꯅꯤꯡꯉꯦꯕ ꯋꯥꯕꯒꯤ ꯑꯗꯨ ꯑꯣꯏꯔꯦ ꯑꯗꯨꯒ ꯑꯦꯁꯥꯏꯟꯃꯦꯟ ꯀꯩ ꯇ ꯀꯔꯤ ꯀꯔꯤꯒꯨꯝꯕꯁꯨ ꯂꯩꯌꯦꯕ ꯑꯗꯨ ꯑꯣꯏꯕꯅꯤꯅ ꯑꯩꯁꯨ ꯃꯔꯛ ꯃꯔꯛꯇꯗꯤ ꯉꯝꯗꯦꯕ
ꯄꯤꯖꯒꯅꯨ
ꯑꯗꯨꯅ ꯌꯥꯝ ꯌꯥꯝ ꯌꯥꯝꯅꯗꯤ ꯑꯩꯁꯨ ꯇꯥꯟꯕꯗꯤ ꯉꯝꯗ꯭ꯔꯦ ꯑꯗꯨ ꯈꯔꯗꯤ ꯑꯗꯨꯝ ꯇꯧꯕꯤꯒꯦ ꯉꯝꯕ ꯐꯥꯎꯗꯤ ꯑꯩꯅ
ꯑꯩꯈꯣꯏꯒꯤꯁꯨ ꯑꯃ ꯑꯁꯤ ꯆꯦꯡ ꯂꯧꯅꯤꯡꯉꯥꯏꯅ ꯑꯃ ꯂꯩꯔꯤꯌꯦ ꯑꯩꯅ ꯑꯃ ꯍꯥꯞ ꯄꯥ ꯑꯁꯤ ꯂꯨꯀꯥꯒꯤ ꯐꯣꯟꯗ
ꯑꯣ
ꯁꯤꯗ ꯇꯧꯔꯒ ꯑꯩꯈꯣꯏꯒꯤ ꯆꯦꯡ ꯂꯥꯎꯈ꯭ꯔꯁꯦꯅ ꯑꯩ ꯇꯧꯕ ꯑꯗꯨ ꯑꯃꯥꯈꯛꯇ ꯇꯧꯔꯤꯌꯦ ꯑꯗꯨꯁꯨ
ꯑꯣ ꯑꯗꯨ ꯅꯪꯒꯤ ꯃꯔꯨꯞꯇ ꯍꯪꯉꯣ ꯅꯠꯇ꯭ꯔꯗꯤ ꯑꯩꯒꯤ ꯑꯁꯦꯡꯕꯒꯤ ꯐꯣꯟ ꯅꯝꯕꯔꯗ ꯑꯩ ꯑꯦꯠ ꯑꯞ ꯇꯧꯔꯒꯦꯅꯗꯤ ꯈꯜꯂꯒ ꯂꯩꯕꯅꯦꯕ ꯑꯗꯨ ꯅꯪ ꯑꯃꯨꯛꯀ ꯄꯤꯔꯗꯤꯀꯦ ꯈꯜꯂꯒ ꯇꯣꯛꯄꯅꯦꯕ
ꯅꯪꯅ ꯌꯥꯏ ꯍꯥꯏꯔꯗꯤ ꯑꯃꯨꯛ ꯍꯥꯏꯕꯤꯒꯦ ꯍꯥꯟꯅ ꯂꯣꯏ
ꯎꯝ ꯍꯣꯔꯦꯟ ꯍꯥꯏꯔꯛꯑꯣ ꯉꯁꯤ ꯄꯨꯡ ꯑꯁ ꯆꯥꯛ ꯆꯥꯗ꯭ꯔꯤꯀꯥꯟꯅ ꯁꯤ ꯂꯣꯏꯁꯤꯟꯅꯤꯡꯉꯥꯏ ꯍꯣꯠꯅꯔꯒꯦ ꯑꯩ
ꯎꯝ ꯃꯤ ꯊꯤꯔꯣ
ꯎꯝ ꯗꯨꯝ ꯅꯪꯉꯣꯟꯗꯁꯨ ꯍꯟꯖꯤꯟ ꯍꯟꯖꯤꯟ ꯇꯧꯕ ꯇꯥꯔꯦꯅ
ꯑ
ꯏꯆꯦ ꯑꯃꯥꯗꯁꯨ ꯇꯧꯔꯅꯤ ꯑꯩ ꯍꯧꯖꯤꯛꯇꯤ
ꯃꯉꯣꯟꯗ ꯑꯃꯨꯛ ꯍꯟꯅ ꯇꯧꯔꯣ ꯑꯩ ꯃꯤ ꯈꯔꯁꯨ ꯊꯨ ꯊꯤꯕꯤꯒꯦ
ꯗꯤꯌꯨꯍꯣꯜ ꯇꯥꯎꯈꯤꯒꯦ ꯑꯗꯨ ꯃꯤꯗꯤ ꯌꯥꯝꯅꯗꯤ ꯂꯥꯛꯑꯦ ꯇꯥꯎꯅꯤꯡꯉꯥꯏ ꯍꯧꯖꯤꯛꯇꯤ
ꯎꯝꯗꯣ ꯑꯗꯨꯝ ꯑꯗꯨꯝ ꯇꯧꯔꯣ ꯑꯩꯉꯣꯟꯗ